ꯍꯜꯂꯣ ꯍꯥꯎ ꯇꯥꯏꯌꯦ ꯇꯥꯏꯌꯦ
ꯆꯥꯛ ꯆꯥꯔꯕꯣ
ꯆꯥꯛꯆꯥꯥꯔꯣꯏ ꯅꯪꯗꯤ ꯆꯥꯔꯔꯕꯥꯎ
ꯑꯩꯈꯣꯏꯗ ꯅꯣꯡ ꯇꯥꯕꯒꯤ ꯑꯩ ꯂꯥꯎꯕꯅꯦ
ꯅꯪ ꯂꯥꯎꯕꯗꯨꯗ ꯑꯩꯗꯤ ꯀꯔꯤꯒꯤꯔ ꯍꯥꯏꯅ
ꯆꯩ ꯆꯥꯒꯅꯤ
ꯑꯍꯤꯍꯤ ꯑꯩꯈꯣꯏꯗꯗꯤ ꯅꯣꯡ ꯇꯥꯗꯦ
ꯗ ꯌꯥꯝ ꯀꯟꯅ ꯇꯥꯕꯀꯣ ꯑꯗꯨ
ꯑꯣ ꯀꯗꯥꯏꯔꯣꯝ ꯑꯣꯏꯕ ꯖꯥꯠꯂꯣ ꯀꯣ
ꯑꯁꯤ ꯀꯩꯅꯩ ꯔꯣꯝꯗ ꯏꯝꯐꯥꯜꯗꯅꯦ ꯃꯈꯣꯟꯗꯣ ꯃꯈꯣꯟꯗꯣ ꯌꯥꯝ ꯀꯟꯅ ꯆꯨꯕꯒꯤ ꯑꯃꯨ ꯅꯨꯡꯉꯥꯏꯔꯣꯏꯗ꯭ꯔꯥ ꯔꯥꯅꯀꯣ ꯄꯥꯎ ꯐꯥꯎ ꯅꯥꯒꯗꯕꯗꯣ ꯑꯩꯗꯣ ꯍꯥꯏꯅꯤꯡꯉꯥꯏꯗꯣ ꯈꯪꯗ꯭ꯔꯕ
ꯑꯣ ꯌꯥꯏꯗ ꯀꯟꯅ ꯂꯥꯎꯔꯁꯨ ꯌꯥꯏꯗ ꯂꯥꯎꯑꯣ ꯀꯥꯏꯗꯤꯌꯦ
ꯌꯥꯏ ꯑꯩ ꯅꯥ ꯄꯪꯒꯦ ꯇꯧꯋꯦ ꯇꯥꯔꯗꯤ ꯂꯥꯎꯗ꯭ꯔꯁꯨ ꯌꯥꯏ ꯀꯩꯅꯣ
ꯑꯣꯏ ꯂꯥꯛꯑꯣ ꯂꯥꯛꯑꯣ ꯅꯈꯣꯟꯗꯣ ꯐꯖꯩꯌꯦ ꯌꯥꯝ ꯂꯥꯎꯕꯗꯣ ꯀꯜꯂꯨ
ꯆꯠꯂꯣꯍꯦ ꯅꯨꯄꯤꯅꯤꯅ ꯂꯥꯎꯕ ꯈꯣꯠꯄꯗꯤ ꯈꯔ ꯀꯜꯂꯦ ꯑꯩꯁꯦ
ꯅꯨꯄꯤꯅꯤꯅ ꯀꯥꯏ ꯅꯨꯄꯤꯗꯤ ꯈꯔ ꯑꯗꯨꯃꯥꯏꯅ ꯇꯧꯕ ꯌꯥꯗꯦ ꯅꯨꯄꯤꯗꯤ ꯀꯣꯏꯒꯗꯕ ꯈꯔ
ꯗꯤ ꯑꯗꯨꯒꯨꯝꯕ ꯅꯨꯄꯤꯗꯤ ꯅꯠꯇ꯭ꯔꯦꯍꯦ ꯂꯥꯎꯔꯛꯄ ꯅꯨꯃꯤꯠ ꯅꯨꯄꯤꯗꯨꯅꯦ ꯍꯌꯦꯡꯋꯥꯏꯅꯦ ꯍꯌꯦꯡ ꯋꯥꯏ ꯏꯆꯥ ꯂꯩꯕ ꯀꯥꯟꯗꯀꯣ ꯃꯩꯔꯥ ꯄꯥꯏꯕꯤ ꯑꯣꯏꯔꯀꯥꯟꯗ ꯑꯁ ꯑꯩꯅꯤꯅꯦ ꯐꯖꯅ ꯇꯧꯈꯥꯏꯗꯣꯏꯅꯤ
ꯍꯌꯦꯡꯋꯥꯏ ꯅꯪ ꯍꯌꯦꯡꯋꯥꯏꯗꯨ ꯍꯌꯦꯡꯋꯥꯏ ꯒꯤ ꯅꯨꯄꯥꯗꯨ ꯑꯩ ꯑꯣꯏꯔꯗꯤ
ꯌꯥꯏ ꯀꯩꯩꯅꯣ ꯅꯪ ꯌꯥꯕ꯭ꯔꯣ
ꯀꯩꯅꯣ ꯑꯗꯨꯒꯤ ꯂꯥꯎꯕꯗꯣ ꯅꯪ ꯂꯥꯎꯔꯁꯨ ꯑꯩꯅ ꯇꯞꯃ ꯉꯥꯡꯗꯤ ꯌꯥꯔꯦ ꯅꯠꯇ꯭ꯔꯣ
ꯑꯁ ꯍꯣꯏ ꯑꯗꯨꯒꯨꯝꯕ ꯄꯥꯈꯪꯗꯨꯅꯦ ꯑꯩꯅ ꯊꯤꯔꯤꯁꯦ ꯑꯥ ꯊꯤꯗꯔꯁꯨ ꯌꯥꯔꯦ ꯅꯪ ꯂꯩꯔꯦ ꯍꯥꯍꯥ
ꯑꯁ ꯐꯖꯅ ꯊꯦꯡꯅꯈ꯭ꯔꯅꯦ ꯍꯥ ꯉꯁꯤꯗꯤ
ꯍꯣꯏ ꯑꯁ ꯑꯁꯦꯡꯕ ꯌꯥꯝ ꯍꯔꯥꯎꯋꯦ ꯅꯪ ꯊꯦꯡꯅꯕꯁꯦ
ꯑꯁ ꯊꯦꯡꯗꯤ ꯊꯦꯡꯅꯗ꯭ꯔꯤꯍꯦ ꯋꯥꯔꯤ ꯁꯥꯕ ꯐꯪꯕꯁꯦ ꯍꯥꯏꯕꯅꯦ
ꯍꯣꯏꯅꯦ ꯑꯁꯤ ꯐꯪꯕꯁꯦ ꯊꯦꯡꯅꯕꯒ ꯆꯞ ꯃꯥꯟꯅꯈ꯭ꯔꯦ ꯑꯩꯒꯤꯗꯤ ꯀꯨꯏꯔꯦꯕ ꯑꯩꯅ ꯊꯤꯔꯛꯏꯁꯦ ꯁꯤꯒꯨꯝꯕ
ꯑꯣ ꯑꯗꯨ ꯀꯟꯅ ꯂꯥꯎꯖꯔꯁꯨ ꯋꯥꯈꯜ ꯁꯦꯡꯉꯒ ꯂꯣꯏ
ꯑꯩ ꯂꯥꯎꯔꯁꯨ ꯊꯝꯃꯣꯏꯗꯤ ꯌꯥꯝ ꯐꯕꯅꯤꯗ
ꯍꯣꯏ ꯑꯗꯨ ꯊꯃꯣꯏ ꯐꯕꯗꯨꯅꯦ ꯑꯩꯈꯣꯏꯁꯨ ꯊꯤꯔꯤꯁꯦ
ꯑꯣ ꯑꯗꯨꯗꯤ
ꯍꯣꯏꯅꯦ ꯑꯇꯩ ꯊꯤꯅꯤꯡꯉꯥꯏ ꯂꯩꯇ꯭ꯔꯦ ꯅꯠꯇ꯭ꯔꯣ
ꯍꯣꯏ ꯑꯗꯣ ꯅꯪ ꯄꯥꯈꯪꯗꯤ ꯄꯥꯈꯪꯅꯤꯀꯣ
ꯑꯦ ꯍꯣꯃꯣꯔꯣ ꯑꯗꯨꯗꯤ
ꯑꯃꯣꯝ ꯅꯆꯥ ꯑꯅꯤ ꯑꯍꯨꯝ ꯂꯩꯔꯝꯗꯅꯀꯣ ꯍꯧꯖꯤꯛ
ꯈꯣꯟ ꯈꯣꯟꯖꯦꯜꯗꯣ ꯇꯥꯔꯣꯗꯅ ꯑꯉꯥꯡ ꯃꯥꯟꯕ꯭ꯔꯥ
ꯅꯨꯄꯥꯁꯤꯡꯗꯤ ꯑꯗꯨꯝ
ꯑꯗꯨꯝ ꯍꯥꯏꯕ ꯌꯥꯗꯦꯗ ꯅꯨ ꯀꯅꯥꯅ ꯅꯨꯄꯥ ꯑꯌꯥꯝꯕ ꯀꯣꯜ ꯇꯧ ꯍꯥꯏꯕ꯭ꯔꯣ ꯅꯨꯄꯥꯁꯤꯡ ꯍꯥꯏꯕ ꯌꯥꯗꯦ ꯅꯨꯄꯥ ꯍꯥꯏꯒꯗꯕ ꯅꯨꯄꯥꯁꯤꯡ ꯍꯥꯏꯔꯗꯤ ꯅꯪ ꯅꯪ ꯅꯪ ꯂꯥꯟꯕ ꯇꯥꯔꯛꯑꯅꯤ
ꯌꯥꯝ ꯅꯨꯡꯉꯥꯏꯔꯦꯅꯦ ꯆꯨꯝꯊꯣꯛꯄꯤꯕꯒꯤ
ꯍꯣꯏꯅꯦ ꯆꯨꯝꯊꯣꯛꯀꯗꯕꯅꯦ
ꯍꯣꯏ ꯆꯨꯝꯃꯦ ꯑꯔꯥꯟꯕꯗ ꯑꯗꯨꯝ ꯆꯠꯂꯒ ꯂꯩꯕꯗꯣ ꯆꯨꯝꯊꯣꯛꯄꯤꯔꯗꯤ ꯃꯤ ꯐꯕꯒꯤꯅꯦ ꯅꯪꯁꯦ
ꯑꯔꯥꯟꯕꯗꯣ ꯅꯨꯡꯁꯤꯔꯦ ꯍꯥꯏꯔꯒ ꯆꯨꯝꯊꯣꯛꯇ꯭ꯔꯗꯤ ꯌꯥꯗ꯭ꯔꯦ ꯅꯠꯇ꯭ꯔꯥ
ꯍꯣꯏ ꯑꯗꯨꯗꯤ ꯅꯨꯡꯁꯤꯕ ꯀꯧꯗꯦ ꯑꯗꯨꯗꯤ ꯑꯁ ꯅꯪꯗꯤ ꯑꯗꯨꯗꯤ ꯑꯩꯕꯨ ꯊꯝꯃꯣꯏꯁꯤ ꯁꯦꯡꯅ ꯅꯨꯡꯁꯤꯕ ꯃꯥꯂꯦꯀꯣ
ꯑꯁ ꯃꯥꯟꯕ ꯅꯠꯇꯦ ꯑꯣꯏꯔꯕꯅꯦ
ꯑꯣ ꯑꯣꯏꯔꯕ꯭ꯔꯣ ꯑꯁ ꯑꯗꯨꯗꯤ ꯍꯔꯥꯎꯋꯦ ꯌꯥꯝꯅ
ꯑꯣ ꯑꯁ ꯑꯗꯨꯗꯤ ꯇꯧ ꯆꯥ ꯆꯛꯇꯤ ꯆꯥꯎꯍꯦ ꯅꯪ ꯍꯣꯔꯦꯟ ꯅꯥꯔꯗꯤ ꯀꯅꯥꯅꯣ ꯋꯥꯗꯣꯏꯁꯦ ꯑꯩ ꯅꯠꯇ꯭ꯔꯣ
ꯑꯗꯨꯕꯨꯁꯨ ꯆꯨꯝꯃꯦ ꯑꯗꯨꯁꯨ ꯅꯪꯒꯤ ꯋꯥꯍꯩꯗꯣ ꯆꯨꯝꯃꯦ ꯑꯗꯨ ꯑꯣꯏꯔꯁꯨ ꯅꯪꯒꯤ ꯋꯥꯍꯩꯗꯣ ꯑꯩ ꯄꯨꯛ ꯊꯟꯈ꯭ꯔꯦꯅꯦ
ꯑꯣ ꯄꯦꯜꯂꯤ ꯍꯥꯏꯕ꯭ꯔꯥ ꯑꯣ ꯑꯗꯨ ꯅꯪ ꯆꯥꯛꯆꯥꯗꯗꯤ ꯑꯩ ꯇꯨꯝꯕ ꯌꯥꯔꯣꯏꯕꯣ ꯆꯥꯛ ꯈꯔꯗꯤ ꯆꯥꯎꯍꯦ
ꯑꯣ ꯑꯗꯨꯗꯤ ꯅꯪꯒꯤ ꯈꯜꯂꯒ ꯆꯥꯕꯤꯔꯒꯦ
ꯍꯣꯏꯅꯦ ꯍꯣꯏꯅꯦ ꯈꯔꯗꯤ ꯆꯥꯛ ꯍꯣꯏ ꯈꯔ ꯆꯥꯗ꯭ꯔꯗꯤ ꯑꯩ ꯍꯣꯔꯦꯟ ꯇꯨꯝꯕ ꯌꯥꯗ꯭ꯔꯗꯤ ꯅꯪ
ꯍꯣꯏ ꯍꯣꯏ ꯅꯪ ꯇꯨꯝꯕ ꯌꯥꯗ꯭ꯔꯒ ꯂꯩꯔꯗꯤ ꯑꯩ ꯑꯃꯨꯛ ꯅꯨꯡꯉꯥꯏꯔꯣꯏꯕ ꯅꯪꯁꯨ ꯐꯖꯅ ꯇꯨꯝꯍꯜꯂꯒꯦ ꯑꯗꯨꯗꯤ ꯑꯩ ꯈꯔ ꯆꯥꯔꯒꯦ ꯎꯝ ꯕꯣꯜ ꯌꯦꯡꯒꯅꯤꯀꯣ
ꯕꯣꯜ ꯌꯦꯡꯗꯣꯏꯅꯦ ꯍꯣꯏ
ꯑꯁ ꯉꯁꯤꯗꯤ ꯍꯔꯥꯎꯋꯤꯍꯦ ꯌꯥꯝ ꯉꯟꯅ ꯄꯤꯌꯦ
ꯑꯣ ꯍꯣꯏꯅꯦ ꯉꯔꯥꯡꯒꯤ ꯉꯔꯥꯡꯗꯨꯗꯤ ꯀꯗꯥꯏꯗꯒꯤ ꯑꯁ ꯇꯨꯝ ꯇꯨꯝꯅꯤꯡꯕꯒ ꯌꯦꯡꯅꯤꯡꯕꯒ ꯑꯅꯤꯃꯛ ꯄꯨꯟꯕꯒꯤ ꯌꯦꯡꯕꯁꯨ ꯄꯦꯟꯗ꯭ꯔꯦ
ꯑꯩ ꯍꯥꯏꯕꯤꯌꯨꯔ ꯑꯩꯒꯤꯗꯤꯀꯣ ꯉꯥꯏ ꯗꯤ ꯉꯥꯏꯔꯦꯕ ꯄꯨꯡ ꯕꯔꯣ ꯃꯈꯥꯏ ꯇꯥꯕ ꯈꯪꯈ꯭ꯔꯦ ꯉꯥꯏꯔꯦꯕꯀꯣ
ꯑꯥ
ꯑꯗ ꯌꯦꯡꯉꯦ ꯑꯣꯟ ꯇꯧꯕꯤꯈ꯭ꯔꯦ ꯑꯗꯨꯒ ꯇꯨꯝꯊꯣꯛꯑꯦ ꯍꯧꯒꯠꯄ ꯀꯥꯟꯗ ꯐꯣꯟꯗꯣ ꯕꯦꯇ꯭ꯔꯤꯗꯣ ꯀꯨꯟ ꯈꯛꯇ ꯂꯩꯔꯝꯃꯤꯅꯤꯅꯦ
ꯏꯃꯥꯟꯅꯕ ꯈꯣꯏꯁꯨ ꯇꯨꯝꯊꯣꯛꯑꯒ ꯍꯧꯒꯠꯄ ꯉꯝꯗꯕꯒꯤꯀꯣ
ꯎꯝ
ꯑꯗꯨꯝ ꯇꯨꯝꯈ꯭ꯔꯦ
ꯑꯣ ꯍꯥꯍꯥ ꯑꯣ ꯑꯗꯣ ꯑꯩꯒꯤ ꯇꯤꯝꯅꯗꯤ ꯀꯥꯈ꯭ꯔꯦꯍꯦ ꯉꯁꯤ ꯇꯨꯌꯦꯜꯞ ꯊꯥꯔꯇꯤꯒꯤꯗꯨꯗꯤ ꯍꯣꯏ
ꯑꯣ ꯑꯩꯁꯨ ꯁꯄꯦꯟꯅꯦ ꯁꯞꯄꯣꯔꯠ ꯇꯧꯕ ꯏꯃꯥꯟꯅꯕ ꯑꯃꯅꯦ ꯈꯛꯇꯪꯅꯦꯕ ꯄꯣꯔꯒꯣꯜ ꯁꯞꯄꯣꯔꯠ ꯇꯧꯕꯁꯦ ꯑꯗꯨ ꯃꯥ ꯇꯨꯝꯊꯣꯛꯈ꯭ꯔꯦ ꯃꯁꯨ
ꯑꯁ ꯄꯣꯔꯇꯨꯒꯜꯗꯣ ꯍꯟꯗꯛꯇꯤ ꯔꯣꯅꯜꯗꯣꯗꯣ ꯕꯣꯜꯁꯨ ꯄꯥꯏꯔꯦ ꯌꯥꯝ ꯆꯦꯟꯁꯨ ꯆꯦꯟꯗ꯭ꯔꯦꯗ
ꯍꯣꯏ ꯗꯣ ꯍꯅꯨꯗꯤ ꯍꯅꯨꯔꯦꯅ ꯃꯣꯏꯁꯨ
ꯍꯣꯏ ꯍꯟꯅꯨꯈ꯭ꯔꯦꯕ ꯃꯣꯏꯗꯤ ꯏꯁꯇꯥꯔ ꯄ꯭ꯂꯦꯌꯔ ꯑꯣꯏꯕꯒꯤꯀꯣ
ꯑꯗꯨꯒꯤ ꯁꯅꯥꯍꯟ ꯁꯅꯥꯍꯟꯗ꯭ꯔꯁꯨ ꯌꯥꯗ꯭ꯔꯦ ꯅꯠ
ꯍꯣꯏ ꯍꯣꯏ ꯑꯗꯨ ꯃꯣꯏ ꯍꯣꯏ ꯃꯣꯏ ꯌꯥꯎꯕꯒꯤꯁꯨ ꯐꯦꯟꯁꯤꯡꯁ ꯑꯗꯣ ꯑꯃꯨꯛ ꯌꯦꯡꯅꯤꯡꯕꯀꯣ
ꯍꯣꯏ ꯃꯣꯏ ꯌꯥꯎꯕꯩꯁꯨ ꯌꯦꯡꯕ ꯌꯥꯔꯤꯅꯤꯗ
ꯍꯣꯏꯗ ꯅꯠꯇ꯭ꯔꯗꯤ ꯄꯣꯔꯇꯨꯒꯜꯗꯤ ꯀꯩꯅꯣꯁꯨ ꯇꯧꯗꯦꯗ ꯋꯥꯔꯜ ꯀꯞꯁꯨ ꯑꯝꯇ ꯂꯧꯔꯛꯇꯦꯗ ꯆꯦꯝꯄꯤꯌꯟꯁꯨ ꯑꯝꯇ ꯂꯧꯗꯦ
ꯍꯣꯏ ꯆꯦꯝꯄꯤꯌꯟꯁꯨ ꯂꯥꯎꯔꯛꯇꯦ ꯃꯣꯏꯗꯤ ꯑꯗꯨꯝ ꯃꯃꯤꯡ ꯆꯠꯄ ꯆꯠꯄꯒꯤꯅꯦ ꯍꯣꯏ
ꯍꯣꯏ ꯔꯣꯅꯜꯗꯣꯗꯒꯤꯀꯣ ꯈꯪꯈꯤꯕꯅꯤꯗ ꯃꯣꯏꯗꯤ ꯑꯩ ꯌꯦꯡꯂꯛꯄꯗ ꯃꯣꯏꯅ ꯀꯥꯕ ꯑꯝꯇ ꯊꯦꯡꯅꯗꯦꯕ
ꯎꯝ
ꯑꯩꯗꯣ ꯇꯤꯝ ꯑꯃꯈꯛꯇꯗꯤ ꯅꯪ ꯇꯤꯝ ꯀꯌꯥ ꯁꯞꯄꯣꯔꯠ ꯇꯧꯕ꯭ꯔ ꯑꯃꯈꯛꯇꯔꯣ
ꯑꯩ ꯑꯥꯔꯖꯦꯟꯇꯤꯅꯒ ꯅꯣꯔꯋꯦꯗꯤ ꯁꯞꯄꯣꯔꯠ ꯇꯧꯋꯦ ꯍꯣꯏ
ꯑꯁ ꯑꯩꯅ ꯏꯁꯄꯦꯟꯒ ꯑꯥꯔꯖꯦꯟꯇꯤꯅ ꯇꯧꯕ
ꯑꯣ ꯏꯁꯄꯦꯟꯖꯨ ꯍꯣꯏ ꯌꯦꯡꯕꯗꯤ ꯐꯖꯩꯗ ꯑꯗꯨꯕꯨꯁꯨ
ꯏꯁꯄꯦꯟꯁꯤꯡꯁꯨ ꯀꯟꯁꯨ ꯀꯜꯂꯦ ꯐꯁꯨ ꯐꯖꯩꯌꯦꯗ
ꯍꯣꯏ ꯀꯜꯂꯤ ꯀꯜꯂꯤ ꯌꯥꯝ ꯄꯤꯛꯇꯤ ꯄꯤꯛ ꯃꯥꯜꯂꯦ ꯃꯤꯁꯤꯡꯗꯣ
ꯄꯤꯛꯑꯁꯨ ꯀꯩꯁꯨ ꯀꯥꯏꯗꯦ ꯄꯤꯛꯏꯗꯣ ꯆꯦꯟꯕ ꯅꯨꯡꯉꯥꯏꯅꯕꯅꯦ
ꯅꯪ ꯅꯪꯗꯤ ꯄꯤꯛꯄ꯭ꯔꯣ
ꯑꯩꯗꯤ ꯄꯤꯛꯁꯨ ꯄꯤꯛꯇꯦ ꯆꯥꯎꯁꯨ ꯆꯥꯎꯗꯦ ꯑꯗꯨꯝ ꯃꯤꯅ ꯑꯗꯨꯝ ꯄꯥꯝꯅꯕ ꯁꯥꯏꯇꯣ ꯍꯥꯏꯕ
ꯃꯤꯅ ꯄꯥꯝꯕ ꯌꯥꯗꯦ ꯑꯩꯒꯤ ꯑꯩꯒꯤ ꯑꯣꯏꯈ꯭ꯔꯦꯅ ꯅꯪꯗꯤ ꯇꯜꯂꯦꯗ ꯍꯣꯏ ꯑ ꯑꯗꯨꯅꯦ ꯅꯪ
ꯑꯩꯅꯗꯤ
ꯌꯥꯗꯕ ꯅꯠꯇ꯭ꯔꯥ ꯑꯩ ꯂꯩꯔꯕꯅꯤꯅ ꯅꯠꯇ꯭ꯔꯥ ꯑꯟ ꯑꯗꯨꯅꯦ ꯏ ꯃꯤꯒ ꯃꯨꯟꯒ꯭ꯔꯗꯤ ꯑꯩꯗꯤ ꯌꯥꯗ꯭ꯔꯦꯍꯦ
ꯑꯁ ꯑꯩ ꯄꯨꯛꯆꯦꯜ ꯂꯦꯞꯇꯕꯤ ꯃꯥꯟꯕ꯭ꯔꯣ ꯑꯩ ꯌꯥꯝ ꯂꯦꯞꯄꯅꯤꯗ ꯌꯥꯝ ꯁꯦꯡꯕꯅꯤꯗ
ꯑꯗꯨꯒꯤꯅꯤꯅꯦ ꯑꯩ ꯅꯪ ꯅꯨꯡꯁꯤꯁꯦ ꯂꯦꯞ ꯂꯦꯞꯀꯅꯤ ꯍꯥꯏꯕ ꯈꯟꯕꯒꯤꯅꯤꯅꯦ
ꯀꯔꯤꯝꯇ ꯋꯥꯔꯅꯣ ꯅꯪ
ꯎꯝ ꯋꯥꯗ꯭ꯔꯦ ꯉꯁꯤꯗꯤ ꯅꯨꯄꯤꯁꯨꯨ ꯄꯪꯉꯦ
ꯍꯣꯏꯅꯦ ꯕꯣꯜꯁꯨ ꯅꯨꯡꯉꯥꯏꯅ ꯌꯦꯡꯊꯣꯛꯑꯣ ꯂꯣꯏꯔꯒ ꯍꯣꯏ ꯑꯗꯨꯒ ꯂꯣꯏꯔꯒ ꯐꯖꯅꯁꯨ ꯇꯨꯝꯊꯣꯛꯑꯣ
ꯂꯣꯏꯔꯒ ꯑꯃꯨꯛꯀ ꯋꯥꯔꯤ ꯁꯥꯔꯛꯇꯣꯏꯅꯦ ꯇꯨꯝꯔꯝꯗꯥꯏꯗ
ꯍꯣꯏꯅꯦ ꯃꯥꯏ ꯁꯥꯟꯅꯕꯅꯤꯅꯦ ꯅꯨꯡꯁꯤꯕꯁꯤꯡꯗꯤꯀꯣ
ꯀꯥꯎꯔ ꯃꯥꯜꯂꯦ ꯂꯣꯏꯔꯀꯥꯟꯗ ꯑꯩ ꯀꯣꯜꯃꯨꯛ ꯇꯧꯔꯛꯀꯦꯅꯦ ꯅꯪꯉꯣꯟꯗ
ꯇꯧꯔ ꯂꯣꯏꯔꯦ ꯀꯩꯗꯧꯔꯤ ꯒꯦ ꯑꯩ ꯑꯗꯨꯝ ꯑꯩ ꯇꯨꯝꯃꯁꯨ ꯑꯗꯨꯝ ꯃꯪꯗ ꯄꯥꯏꯕꯤꯒꯦ
ꯎꯝ ꯑꯗꯨꯅꯦ ꯅꯪ ꯑꯩ ꯇ ꯑꯩ ꯅꯪ
ꯅꯪ ꯃꯪꯗ ꯋꯥꯔꯤ ꯁꯥꯟꯅꯕ ꯐꯪꯉꯝꯈꯤꯔꯣꯏꯅꯦ
ꯑꯗꯨꯅꯦ ꯑꯗꯨ ꯗꯨꯒꯤ ꯐꯅꯦ ꯀꯦꯂꯒ
ꯅꯣꯏꯗꯤꯕꯣꯜ ꯃꯤ ꯃꯌꯥꯝ ꯌꯦꯡꯗꯣꯏ ꯑꯣꯏꯔꯝꯅꯤꯀꯣ
ꯏꯃꯥ ꯍꯟꯗꯛ ꯉꯁꯤꯗꯤ ꯏꯃꯥꯗ ꯑꯃꯈꯛꯇꯪ ꯌꯦꯡꯉꯅꯤ ꯍꯥꯟꯅꯗꯤ ꯑꯗꯨꯝ ꯑꯩꯈꯣꯏ ꯃꯤ ꯄꯨꯂꯞ ꯃꯤ ꯅꯤꯄꯥꯟ ꯑꯩꯈꯣꯏ ꯄꯥꯔꯇꯤ ꯂꯩꯕ ꯑꯗꯨꯒ ꯌꯦꯡꯃꯤꯟꯅꯔꯝꯃꯅꯦ ꯑ ꯏꯃꯥꯟꯅꯕ ꯈꯣꯏꯅꯦ ꯑꯩꯈꯣꯏ ꯈꯨꯟꯒꯤ ꯃꯤꯁꯤꯡꯒꯤ ꯃꯤ ꯅꯤꯄꯥꯟ ꯈꯛꯇꯅꯤ ꯑꯩꯈꯣꯏ ꯇꯤꯟꯅꯕꯗꯣ ꯑꯃꯗꯤ ꯇꯤꯟꯅꯗ꯭ꯔꯦ ꯑꯃꯗꯤ ꯅꯨꯄꯤ ꯊꯤꯕꯗꯒꯤ ꯅꯨꯄꯤ ꯃꯄꯥꯝꯗ ꯂꯩꯈ꯭ꯔꯦ
ꯑꯣ ꯏꯁ ꯅꯨꯄꯤ ꯃꯄꯥꯝꯗ ꯂꯩꯈꯤꯕ
ꯑ ꯂꯩꯈ꯭ꯔꯦ
ꯑꯁ ꯅꯨꯄꯥ ꯌꯥꯝ ꯊꯣꯛꯇꯤꯍꯦ
ꯃꯥꯒꯤ ꯃꯃꯥꯈꯣꯏꯁꯨ ꯂꯩꯇꯕꯀꯣ ꯏꯝꯐꯥꯜꯗ ꯂꯩꯈꯤꯕ ꯑꯗꯨꯒꯤ ꯅꯨꯄꯤꯗꯣ ꯃꯤꯔꯣꯟꯕ ꯃꯥꯜꯂꯦ ꯑꯗꯨꯒꯤ ꯅꯨꯄꯤꯈꯣꯏꯗ ꯂꯩꯈ꯭ꯔꯦ ꯃꯣꯏ ꯑꯥ ꯉꯥꯡ
ꯑꯣ ꯑꯗꯨꯗꯤ ꯑꯗꯨꯝ ꯂꯩꯕ꯭ꯔꯥꯅ ꯈꯟꯕ ꯑꯣ ꯑꯗꯨꯗꯤ ꯌꯥꯏꯗ
ꯅꯨꯄꯤ ꯃꯌꯨꯝꯗ ꯂꯩꯔꯗꯤ ꯅꯨꯄꯥ ꯊꯣꯛꯇ꯭ꯔꯦꯍꯦ
ꯍꯣꯏ ꯅꯪꯗꯤ ꯑꯗꯨꯃꯥꯏꯅ ꯇꯧꯒꯅꯨꯀꯣ
ꯇꯧꯔꯣꯏꯗ ꯑꯩꯗꯤ ꯑꯇꯣꯝꯕꯅꯦ ꯊꯤꯔꯛꯇꯣꯏꯅꯦ ꯅꯪꯕꯨ ꯅꯪꯕꯨ ꯄꯨꯔꯛꯇꯣꯏꯅꯦ ꯀꯔꯤ ꯑꯩ ꯅꯣꯏꯗ ꯂꯩꯔꯗꯤ ꯀꯗꯥꯏꯗꯤ ꯏꯃꯥꯟꯅ ꯍꯣꯏꯅ ꯀꯔꯤ ꯉꯥꯡꯒꯅꯤ
ꯑꯩꯗꯤ ꯑꯩꯈꯣꯏ ꯈꯨꯟꯗ ꯄꯨꯔꯒ ꯄꯨꯔꯛꯑꯒ ꯂꯩꯕꯗꯣ ꯇꯂꯦ ꯑꯩꯗꯤ ꯏꯋꯥꯒꯤ ꯈꯨꯟꯗ ꯂꯩꯒꯅꯤ ꯑꯣ ꯑꯩꯗꯤ ꯑꯣ ꯏꯀꯥꯏꯕ꯭ꯔꯣ
ꯍꯣꯏꯅꯦ ꯅꯨꯄꯤ ꯃꯌꯨꯝꯗ ꯂꯩꯒꯗꯕꯗꯣ ꯏꯀꯥꯏꯌꯦꯕ
ꯑꯣ
ꯅꯨꯄꯥ ꯑꯃ ꯑꯣꯏꯔꯒ ꯅꯨꯄꯥ ꯊꯣꯛꯇꯕ ꯃꯥꯜꯂꯦ
ꯍꯣꯏ ꯍꯣꯏ ꯑꯩꯁꯨꯀꯣ ꯑꯩꯒꯤ ꯏ ꯋꯥꯗꯣ ꯏꯀꯥꯏꯍꯟꯅꯤꯡꯗꯦꯕ ꯅꯨꯄꯥ ꯊꯣꯡꯅꯀꯣ ꯃꯥꯒꯤ ꯒꯨꯟ ꯌꯥꯝ ꯂꯩꯅ ꯂꯩꯍꯟꯅꯤꯡꯉꯦꯕ
ꯑꯗꯨꯅꯤ ꯑꯩꯈꯣꯏꯅꯤ ꯑꯩꯈꯣꯏꯅꯤ ꯆꯞ
ꯂꯩꯔꯨꯁꯦ ꯂꯥꯛꯑꯣ ꯀꯥꯏꯅ ꯀꯧꯕ ꯅꯨꯄꯤꯗꯨꯗꯤ ꯅꯠꯇꯦꯍꯦ ꯑꯩꯗꯤ
ꯑꯗꯨ ꯅꯣ ꯐꯣꯗꯣꯛ ꯆꯠꯂꯨꯕ ꯌꯥꯏ ꯅꯠꯇ꯭ꯔꯣ ꯍꯣꯏꯅꯦ ꯑꯗꯨꯕꯨꯗꯤ ꯑꯩꯁꯨ ꯂꯥꯛꯀꯅꯤ ꯀꯩꯅꯣ ꯅꯣꯡ ꯐꯥꯗꯣꯛ ꯆꯠꯁꯤ ꯍꯥꯏꯕꯗꯤ ꯑꯥꯏ ꯆꯠꯁꯦ ꯀꯔꯤ ꯄꯨꯔꯛꯁꯤꯔꯥ ꯅꯠꯇ꯭ꯔꯥ
ꯍꯣꯏꯅꯦ ꯅꯠꯇ꯭ꯔꯒ ꯀꯔꯤꯒꯨꯝꯕ ꯁꯥ ꯌꯦꯟꯒꯨꯝꯕ ꯀꯛꯑꯁꯨ ꯑꯗꯨꯝ ꯄꯨꯂꯞ ꯆꯥꯃꯤꯟꯅꯕ
ꯎꯝ ꯍꯣꯏꯅꯦ
ꯑꯗꯨꯒꯨꯝꯕ ꯃꯇꯝꯗꯒꯨꯝꯕ ꯂꯥꯛꯅꯕ ꯑꯗꯨꯒꯨꯝꯕ ꯄꯥꯝꯃꯦ ꯑꯩꯁꯨ ꯌꯥꯝꯅ
ꯈ꯭ꯔꯤꯁꯃꯥꯁꯀꯨꯝꯕꯗ ꯅꯠꯇ꯭ꯔꯥ ꯑꯗꯨꯅꯦ
ꯄ꯭ꯔꯣꯒ꯭ꯔꯥꯝꯒꯨꯝꯕ ꯂꯩꯕꯗ
ꯍꯣꯏ ꯄ꯭ꯔꯣꯒ꯭ꯔꯥꯝ ꯑꯃ ꯂꯩꯔꯗꯤ ꯍꯣꯏ ꯎꯝ
ꯑꯗꯨꯗꯤ ꯌꯥꯝ ꯆꯠꯀꯅꯤꯗ ꯑꯗꯨꯒꯨꯝꯕꯗꯤ
ꯆꯠꯂꯒꯅ ꯂꯣꯏꯔꯦ ꯀꯩꯅꯣ
ꯑꯗꯨꯅꯦ ꯑꯩꯈꯣꯏ ꯐꯦꯃꯤꯂꯤ ꯄꯨꯜꯂꯞ ꯆꯠꯂ ꯂꯣꯏꯔꯦ ꯅꯠꯇ꯭ꯔꯥ
ꯅꯠꯇ꯭ꯔꯥ ꯑꯉꯥꯡ ꯑꯅꯤ ꯄꯥꯏꯔꯒ ꯍꯥ
ꯑꯉꯥꯡ ꯑꯉꯥꯡ ꯂꯩꯔꯣꯏꯗ꯭ꯔꯣꯅꯦ
ꯏꯁ ꯂꯩꯇ꯭ꯔꯗꯤ ꯀꯩꯅꯣ ꯃꯉꯥꯅꯦ ꯑꯩꯅ ꯂꯩꯗꯣꯏꯁꯦ
ꯑꯁ ꯃꯉꯥꯗꯤ ꯋꯥꯅꯤꯗ ꯑꯩꯈꯣꯏꯅꯤ
ꯑꯁ ꯀꯩꯁꯨ ꯀꯥꯏꯗ ꯍꯦ
ꯅꯪꯕꯨꯅꯦ ꯅꯨꯡꯁꯤꯁꯦꯅ
ꯏꯕꯥꯟꯅꯤ ꯂꯩꯔꯤꯁꯦ ꯏꯆꯥꯒꯤ ꯅꯠꯇ꯭ꯔꯣ ꯇꯧꯔꯒ ꯂꯣꯏꯔꯦ
ꯑꯣ ꯑꯣꯏꯔꯁꯨ ꯅꯪ ꯃꯉꯥꯗꯤ ꯅꯪ ꯋꯥꯃꯟꯒꯅꯤꯅ
ꯑꯁ ꯄꯤꯛꯄ ꯀꯥꯟꯗ ꯋꯥꯒꯅꯤ ꯍꯥꯏꯕ ꯋꯥꯅꯤ ꯃꯣꯏ ꯆꯥꯎꯔꯗꯤ ꯂꯣꯏ ꯑꯃꯨꯛ ꯅꯨꯡꯉꯥꯏꯅꯤꯗ ꯃꯤ ꯌꯥꯝꯗꯕꯁꯨ ꯏꯆꯤꯛ ꯆꯤꯛꯏꯅꯦ ꯂꯩꯕ ꯅꯨꯡꯉꯥꯏꯇꯦꯅꯦ ꯑꯩꯈꯣꯏꯁꯨ ꯑꯉꯥꯡ ꯑꯍꯨꯝ ꯈꯛꯇ ꯅꯦꯕ
ꯑꯣ ꯑꯩꯈꯣꯏ ꯑꯩꯈꯣꯏꯗꯤ ꯃꯔꯤꯅꯦ ꯑꯗꯨ ꯑꯣꯏꯔꯁꯨ ꯅꯨꯄꯤ ꯑꯅꯤ ꯅꯨꯄꯥꯅꯤꯗꯣ ꯅꯨꯄꯤ ꯑꯥ ꯅꯨꯄꯤ ꯑꯃꯗꯤ ꯂꯨꯍꯣꯡꯈ꯭ꯔꯦ
ꯑꯣ
ꯑꯁ ꯅꯣꯡ ꯇꯥꯔꯛꯑꯦ ꯍꯧꯖꯤꯛ
ꯑꯣ ꯑꯩꯈꯣꯏꯗ ꯑꯃꯨꯛ ꯐꯈ꯭ꯔꯦ
ꯑꯣ ꯍꯧꯖꯤꯛ ꯅꯣꯡ ꯇꯥꯔꯦ ꯏꯃꯨꯡ ꯆꯪꯈꯤꯗꯣꯏꯅꯦ
ꯊꯥꯔꯛꯄꯅꯤꯗ ꯇꯥꯕ꯭ꯔꯣ ꯑꯩꯅ ꯊꯥꯔꯛꯄꯅꯤ ꯅꯣꯡꯗꯣ
ꯍꯣꯏꯅꯦ ꯅꯣꯏ ꯈꯛꯇꯪ ꯆꯨꯕ ꯌꯥꯗꯕꯤ ꯍꯥ ꯎꯝ
ꯑꯗꯨꯒꯤꯀꯣ ꯑꯁ ꯎꯝ ꯑꯉꯥꯡ ꯌꯥꯝꯗꯕꯁꯨ ꯏꯆꯤꯛ ꯆꯤꯛꯑꯦꯕ
ꯑꯥꯎ ꯍꯣꯏꯅꯦ ꯑꯗꯨꯕꯨꯗꯤ
ꯑꯩꯗꯤ ꯌꯥꯝꯕ ꯄꯥꯝꯃꯤ ꯑꯉꯥꯡ ꯑꯣꯏꯔꯤꯉꯩꯗ ꯈꯔ ꯋꯥꯕ ꯋꯥꯅꯦꯕꯀꯣ ꯆꯥꯎꯕ ꯈꯔꯗꯤ ꯀꯣ ꯃꯁꯥ ꯃꯁꯥꯒꯤ ꯆꯠꯈ꯭ꯔꯗꯤꯀꯣ ꯃꯤ ꯂꯩꯇꯕꯅꯦꯕ
ꯍꯣꯏ ꯑꯗꯨꯕꯨꯗꯤ ꯆꯨꯝꯃꯦ